ꯍꯥꯏ
ꯑꯣ ꯐꯖꯅ ꯇꯥꯕ꯭ꯔꯥ ꯑꯩꯒꯤ ꯃꯈꯣꯟꯁꯦ
ꯐꯖꯅ ꯇꯥꯏ ꯑꯗꯨ
ꯑꯣ ꯅꯪꯒꯤꯁꯨ ꯐꯖꯅ ꯇꯥꯔꯦ ꯑꯁꯤꯗꯤ ꯌꯥꯝꯅ ꯅꯨꯡꯉꯥꯏꯕ ꯋꯥꯔꯤ ꯑꯃꯝꯇ ꯇꯧꯁꯤꯗꯅ
ꯀꯩꯃꯔꯤꯎꯕ ꯌꯥꯏ
ꯎꯝ ꯑꯩꯈꯣꯏꯒꯤ ꯌꯨꯝꯒꯤ ꯈꯣꯡꯕꯥꯟꯗꯣ ꯆꯦꯡꯉ ꯆꯟ ꯈꯂꯤꯗꯅ
ꯑꯥ
ꯑꯗꯨꯕꯨ ꯀꯃꯥꯏ ꯀꯃꯥꯏꯅ ꯇꯧ ꯌꯥꯝ ꯐꯖꯅ ꯇꯧꯧꯕ꯭ꯔꯥ ꯃꯄꯥ ꯆꯨꯝꯅ ꯈꯣꯠꯅ ꯇꯧꯧꯕ꯭ꯔꯥ
ꯃꯗꯨ ꯐꯖꯅ ꯑꯗꯨꯨꯝ ꯅꯥꯟꯅ ꯁꯦꯝꯈ꯭ꯔꯦ ꯍꯥꯏꯇꯥꯔꯦ
ꯌꯦꯡꯕꯗ ꯀꯩꯀꯩ ꯐꯥꯎꯕꯤꯒꯦ ꯃꯑꯣꯡ ꯃꯔꯤꯟ ꯇꯥꯕ꯭ꯔꯥ ꯑꯝꯇ ꯑꯗꯨꯝꯇ ꯐꯖꯅ ꯍꯥꯏꯕꯤꯔꯛꯑꯣ
ꯃꯑꯣꯡ ꯐꯖꯅ ꯇꯥꯔꯦ ꯍꯥꯟꯅꯒꯤꯗꯨꯒ ꯍꯥꯟꯅꯒꯤꯗꯨꯁꯨ ꯃꯑꯣꯡ ꯇꯥꯏ ꯑꯗꯨꯕꯨ ꯃꯑꯣꯡ ꯇꯥꯅꯕ ꯅꯨꯡꯉꯥꯏꯒꯗꯕ ꯃꯑꯣꯡꯗ ꯍꯦꯟꯅ ꯁꯦꯝꯗꯣꯛꯈ꯭ꯔꯕꯅꯤꯅ ꯍꯧꯖꯤꯛꯅ ꯍꯦꯟꯅ ꯇꯥꯂꯦ ꯍꯥꯏꯥꯏꯇꯥꯔꯦ
ꯏꯁꯤꯡ ꯏꯁꯤꯡ ꯅꯨꯡꯁꯤ ꯊꯥꯅ ꯊꯨꯝꯃꯝꯕ ꯈꯣꯠꯂꯝꯕ ꯇꯧꯕ ꯃꯌꯥꯝꯗꯨꯗꯤ ꯍꯧꯖꯤꯛꯀꯤ ꯍꯥꯏꯔꯤꯕ ꯊꯣꯉꯥꯟ ꯆꯪꯐꯝꯣꯝꯗ ꯁꯤ ꯁꯦꯝꯕꯗꯒꯤ ꯂꯣꯏꯅꯃꯛ ꯐꯈ꯭ꯔꯕ꯭ꯔꯥ ꯅꯠꯇ꯭ꯔꯒꯅ ꯎꯝ ꯑꯗꯨꯃꯛ ꯌꯥꯔꯤꯕ꯭ꯔꯥ
ꯊ ꯊꯣꯡꯉꯜ ꯆꯐꯝꯐꯝꯁꯨ ꯁꯦꯝꯃꯦ ꯑꯗꯨꯗꯒꯤ ꯏꯁꯤꯡ ꯆꯪꯉꯛꯑꯝꯕ ꯖꯒꯥꯗꯨꯁꯨ ꯂꯩꯕꯥꯛ ꯊꯣꯟꯕꯅꯤꯅ ꯏꯁꯤꯡ ꯁꯪꯒꯣꯝ ꯂꯩꯇ꯭ꯔꯦ ꯍꯥꯏꯇꯥꯔꯦ ꯆꯪꯉꯛꯅꯤꯡꯉꯁꯨ ꯑꯗꯨꯅ ꯑꯛꯇꯤꯗꯤ ꯐꯔꯅꯤꯅꯗꯤ ꯈꯜꯂꯤ
ꯐꯔꯦ ꯑꯗꯨ ꯁꯨꯃꯥꯡꯁꯨ ꯋꯥꯡꯈꯠ ꯈꯔꯒꯨꯝ ꯇꯧꯗꯣꯏꯅ
ꯎꯝ ꯁꯨꯃꯥꯡꯗꯨꯗ ꯋꯥꯡꯈꯜꯂꯦ ꯂꯩꯕꯥꯛ ꯊꯟꯒ꯭ꯔꯦ ꯐꯖꯅ ꯏꯁꯤꯡ ꯆꯪꯗꯅꯕ ꯃꯑꯣꯡꯗ ꯁꯦꯝꯃꯦ
ꯑꯗꯨꯝ ꯑꯗꯨ ꯇꯧꯗ ꯌꯥꯗꯕ ꯃꯃꯥꯡ ꯆꯍꯤꯗꯗꯤ ꯃꯃꯥꯡ ꯆꯍꯤꯒꯤ ꯅꯣꯡꯖꯨꯊꯥ ꯌꯧꯔꯛꯄ ꯃꯇꯝꯗꯗꯤ ꯑꯗꯨꯒꯤ ꯃꯐꯝꯗꯣ ꯑꯩꯈꯣꯏꯒꯤ ꯏꯁꯤꯡ ꯊꯨꯝꯕꯅꯤ ꯈꯪꯗꯦ ꯑꯗꯒꯤ ꯏꯁꯤꯡ ꯆꯦꯟꯁꯤꯜꯂꯛꯇꯅ ꯌꯥꯝ ꯋꯥꯅꯕ ꯃꯐꯝ ꯑꯃ ꯑꯣꯏꯈꯤꯕꯅꯦ
ꯎꯝ
ꯃꯃꯥꯡꯗ ꯁꯨꯃꯥꯡꯗ ꯉꯥ ꯐꯥꯕ ꯐꯥꯎ ꯌꯥꯎꯈ꯭ꯔꯦ
ꯑꯗꯨꯗꯤ ꯌꯥꯝꯅ ꯐꯤꯕꯝ ꯆꯥꯗꯕ ꯑꯃꯗ ꯂꯩꯔꯨꯔꯕꯅꯤ ꯑꯗꯨꯕꯨ ꯍꯟꯗꯛꯇꯤ ꯇꯧꯗꯕ ꯌꯥꯗꯦꯅ ꯈꯟꯗꯅ ꯇꯧꯕꯗꯒꯤ ꯁꯦꯟꯗꯤ ꯐꯅꯗꯤ ꯆꯪꯉꯝꯃꯅꯤ ꯁꯦꯝꯕ ꯁꯥꯕ ꯇꯧꯕꯗ
ꯑꯣ ꯈꯔꯗꯤ ꯑꯗꯨꯝ ꯆꯪꯕꯖꯥꯠꯅꯤ
ꯑꯗꯣ ꯑꯩꯈꯣꯏꯒꯤ ꯂꯝꯒꯤ ꯑꯣꯏꯅ ꯃꯅꯤꯡꯗ ꯍꯦꯛ ꯁꯤꯡ ꯌꯥꯟꯅꯕ ꯇꯧꯋꯤꯗꯅ
ꯑꯗꯨ ꯌꯥꯎꯕꯤꯔꯨꯔꯕꯣ
ꯃꯃꯥꯡꯗꯗꯨꯗꯤ ꯑꯃꯨꯛ ꯌꯥꯎꯈ꯭ꯔꯦ ꯑꯗꯨ ꯍꯟꯗꯛꯀꯤ ꯑꯣꯏꯅꯗꯤ ꯏꯁꯤꯡꯗꯣ ꯌꯥꯟꯕꯗꯧ ꯃꯥꯟꯗ꯭ꯔꯦ ꯎꯝ
ꯑꯣ ꯎꯕꯩꯗꯣ ꯌꯥꯝ ꯄꯤꯛꯄꯒꯤ ꯑꯣꯏꯗꯣꯏꯔꯣ ꯅꯠꯇ꯭ꯔꯒꯅ ꯀꯩ ꯈꯨꯗꯣꯡ ꯆꯗꯕ ꯂꯩꯕꯒꯦ
ꯑꯩꯈꯣꯏꯒꯤ ꯍꯧꯖꯤꯛ ꯍꯧꯖꯤꯛ ꯊꯣꯛꯏꯕ ꯊꯕꯛ ꯊꯧꯔꯝ ꯃꯌꯥꯝꯁꯤꯗ ꯁꯤꯡꯒꯥꯂꯨꯗꯨ ꯀꯌꯥꯅ ꯅꯥꯇꯩ ꯆꯥꯗꯕ ꯃꯥꯟꯗꯕ
ꯐꯔꯦ ꯑꯗꯨꯗꯤ ꯑꯗꯨꯅꯦꯅꯦ ꯇꯧꯔꯤꯁꯦ ꯑꯗꯨ
ꯎꯝ
ꯆꯥꯛ ꯆꯥꯔꯕꯣ
ꯆꯥꯛ ꯆꯥꯗ꯭ꯔꯤ ꯆꯥꯛ ꯈꯔ ꯉꯍꯥꯛ ꯋꯥꯠꯂꯤ
ꯆꯥꯛꯁꯦ ꯑꯗꯨꯝ ꯅꯍꯥꯟꯈꯩꯁꯨ ꯊꯦꯡꯕ꯭ꯔꯣ ꯅꯠꯇ꯭ꯔꯒꯅ ꯉꯁꯤꯈꯛ ꯊꯦꯡꯉꯤꯔꯣ ꯀꯃꯥꯏ ꯀꯃꯥꯏꯅ ꯇꯧꯔꯤꯅꯣ ꯅꯠꯇ꯭ꯔꯒꯅ ꯊꯕꯛ ꯌꯥꯝ ꯆꯤꯜꯂꯕ ꯖꯥꯠꯂꯥ ꯑꯇꯣꯞ ꯑꯇꯣꯞꯄ ꯊꯕꯛ ꯇꯧꯔꯤꯀꯥꯟꯗ ꯆꯥꯛ ꯊꯣꯡꯕ ꯁꯟꯗ꯭ꯔꯕ ꯥꯠꯂꯥ
ꯊꯕꯛ ꯆꯠꯊꯣꯛꯅꯨꯔꯒ ꯊꯣꯡꯕꯅꯤꯅ ꯑꯗꯨꯝ ꯑꯊꯨꯕꯁꯨ ꯀꯩꯁꯨ ꯂꯩꯇꯕ ꯍꯥꯏꯇꯥꯔꯦ ꯑꯗꯨꯅ ꯇꯞꯅ ꯑꯗꯨꯝ ꯊꯣꯡꯕꯁꯨ ꯌꯥꯔꯤꯅ ꯇꯞꯅ ꯊꯣꯡꯉꯉꯦꯗ
ꯑꯣ ꯑꯣ ꯉꯁꯤꯗꯤ ꯊꯕꯛ ꯆꯠꯂꯣꯏꯗꯕ ꯂꯩ ꯍꯥꯏꯕꯅꯤꯅ ꯑꯝꯇ ꯎꯅꯔꯒ ꯀꯩ ꯀꯩꯅꯅꯣ ꯆꯥꯎꯈꯠ ꯊꯧꯔꯥꯡꯒꯤ ꯋꯥꯔꯤ ꯈꯔ ꯇꯧꯁꯤꯔꯣ
ꯑꯣ ꯌꯥꯏꯌꯦ ꯑꯗꯨꯁꯨ
ꯎꯅꯗꯕꯁꯨ ꯌꯥꯝꯅ ꯀꯨꯏꯔꯦ
ꯎꯅꯒꯤ
ꯑꯗꯨ ꯄꯨꯡ ꯀꯌꯥꯃꯨꯛꯇꯒꯗꯤ ꯎꯟꯅꯕ ꯌꯥꯅꯤ
ꯁꯦ ꯊꯗ ꯀꯝ ꯂꯩꯇꯦ ꯑꯗꯨꯝ ꯁꯪꯉꯦ ꯍꯥꯏꯇꯥꯔꯦ ꯉꯁꯤꯗꯤ ꯊꯕꯛꯁꯨ ꯂꯩꯇ꯭ꯔꯕꯅꯤꯅ ꯑꯗꯨꯝ ꯎꯣꯅꯕꯁꯦ ꯑꯗꯨꯝ ꯐꯖꯅ ꯌꯥꯔꯦ ꯉꯁꯤꯗꯤ
ꯑꯣ ꯃꯗꯨꯗꯤ ꯑꯩꯈꯣꯏ ꯏꯌꯥꯝꯕ ꯑꯃꯁꯨ ꯆꯪꯈ꯭ꯔꯕꯅꯤ ꯑꯪꯉꯛꯄꯗ ꯋꯥ ꯈꯔꯗꯤ ꯁꯣꯏꯔꯁꯦ
ꯑꯣ ꯌꯥꯎꯕꯗꯨ ꯃꯈꯜ ꯋꯥꯈꯜ ꯈꯔꯗꯤ ꯇꯥꯕ ꯌꯥꯅꯤꯗ ꯃꯥ ꯃꯃꯥꯡꯗꯁꯨ ꯊꯣꯛꯈ꯭ꯔꯕꯅꯤꯅ
ꯑꯇꯩꯗꯨ ꯆꯪꯉꯏꯗꯨꯅꯤ ꯑꯩꯅ ꯍꯥꯏꯔꯤꯕ
ꯑꯣ ꯎꯝ ꯐꯗꯔꯒ
ꯎꯝ ꯑꯗꯨ ꯇꯧꯔꯤꯕ ꯊꯕꯛꯁꯤꯅ ꯃꯔꯝ ꯑꯃꯅꯤ
ꯌꯥꯝꯕꯅꯦ ꯑꯗꯒꯤ ꯃꯌꯥꯝꯗ ꯂꯣꯏꯅꯃꯛ ꯈꯪꯍꯟꯗꯕꯁꯨ ꯑꯃꯨꯛ ꯌꯥꯗꯕ ꯅꯠꯇ꯭ꯔꯒꯗꯤ ꯍꯦꯛꯇ ꯃꯔꯛꯇ ꯊꯜꯂꯛꯄꯁꯦ ꯁꯣꯏꯔꯤꯅꯤ
ꯃ ꯒ꯭ꯌꯥꯟ ꯇꯥꯅ ꯊꯣꯛꯈ꯭ꯔꯕꯅꯤ
ꯑꯗꯨ ꯑꯩ ꯎꯅꯗꯕꯁꯨ ꯀꯨꯏꯔꯦ ꯃꯥꯒ ꯋꯥꯔꯤ ꯇꯧꯒꯗꯕꯅꯤ ꯉꯥꯏꯍꯥꯛ ꯂꯩꯔꯒꯗꯤ
ꯑ ꯇꯧꯕꯧꯕ ꯌꯥ ꯋꯥꯔꯤ ꯑꯗꯨꯝ
ꯍꯧꯖꯤꯛꯀꯤ ꯃꯥꯏ ꯃꯇꯨꯡꯗ ꯑꯃꯨꯛ ꯀꯨꯏꯅꯤꯡꯟꯅꯩꯗꯨꯅ ꯃꯣꯔꯣꯃ ꯀꯥꯔꯟ ꯇꯥꯕꯅꯦ
ꯎꯝ
ꯑꯗꯨꯅꯦ ꯑꯗꯨꯒ ꯑꯩꯈꯣꯏꯒꯤ ꯍꯤꯡꯈꯣꯟꯒꯤ ꯀꯥꯆꯤꯟꯗ ꯂꯕꯨꯨ ꯈꯔ ꯍꯧꯋꯤꯗꯅ
ꯑꯣ
ꯑꯗꯒꯤ ꯑꯗꯨꯗ ꯍꯧꯔꯤꯕ ꯂꯐꯨꯁꯦ ꯃꯉꯣꯟꯗ ꯌꯥꯜꯂꯛꯄ ꯂꯐꯨꯁꯦ ꯎꯝ ꯌꯥꯝ ꯐꯖꯕ ꯍꯥꯏꯇꯥꯔꯦꯅꯦ
ꯑꯗꯒꯤ ꯑꯩꯈꯣꯏꯒꯤ ꯆꯥꯕ ꯃꯇꯝꯗ ꯌꯥꯝꯅ ꯊꯨꯝꯕ ꯑꯗꯒꯤ ꯂꯐꯣꯏꯁꯤꯡꯁꯦ ꯃꯕꯨꯛꯁꯤꯡꯁꯦ ꯄꯤꯛ ꯄꯤꯛ ꯊꯟꯕ ꯑꯩꯈꯣꯏꯒꯤ ꯁꯤꯔꯨꯝ ꯅꯥꯔꯨꯝꯕ ꯑꯣꯏꯅ ꯇꯧꯗꯕ ꯑꯗꯨꯗꯨꯅ ꯃꯅꯨꯡꯒꯤ ꯂꯐꯨꯁꯤꯡꯗꯣ ꯍꯧꯖꯤꯛꯇꯤ ꯅꯣꯡꯖꯨ ꯅꯨꯡꯁꯤꯠ ꯁꯤꯠꯄ ꯃꯇꯝꯅꯤꯅ ꯃꯥꯒꯤ ꯃꯅꯥꯁꯤꯡꯁꯦ ꯂꯣꯏꯅꯃꯛ ꯑꯣꯏꯅ ꯇꯠꯂꯒ ꯂꯩ ꯑꯩꯅ ꯎꯕ ꯀꯥꯟꯗ ꯑꯗꯒꯤ ꯃꯥꯏ ꯃꯅꯥꯛꯇ ꯌꯣꯡꯆꯥꯛ ꯈꯔꯁꯨ ꯍꯧꯔꯤ ꯌꯣꯡꯆꯥꯛꯁꯤꯡꯁꯦ ꯁꯨꯝ ꯁꯨꯝ ꯋꯥꯡꯈꯠꯈꯤꯕꯁꯤꯅ ꯑꯩ ꯌꯧꯈ꯭ꯔꯦꯅꯦ ꯃꯁꯤ ꯃꯁꯤ ꯑꯩꯈꯣꯏꯅ ꯂꯩꯔꯛꯄ ꯃꯇꯝꯗ ꯌꯥꯝꯅꯗꯤ ꯋꯥꯡꯉꯣꯏ ꯌꯥꯝ ꯊꯨꯅ ꯄꯥꯟꯒꯅꯤꯅ ꯍꯥꯏꯅ ꯂꯩꯔꯛꯈꯤꯕꯅꯤ ꯀꯃꯥꯏꯅ ꯇꯧꯕꯅꯣꯁꯤ ꯅ ꯅꯣꯏꯒꯤꯗꯁꯨ ꯑꯗꯨꯝ ꯊꯣꯛꯄ꯭ꯔꯥ ꯀꯃꯥꯏꯅ ꯇꯧꯏꯤ
ꯁꯤ ꯍꯣꯏ ꯆꯍꯤ ꯑꯍꯨꯝꯗ ꯄꯥꯟꯒꯗꯕꯅꯤ ꯍꯥꯏ ꯌꯣꯡꯆꯥꯛꯇꯨꯗꯤ ꯑꯥ ꯌꯧꯕꯗ ꯆꯍꯤ ꯑꯍꯨꯝ ꯁꯨꯗ꯭ꯔꯤꯔꯤꯕꯩꯔꯥ ꯅꯠꯇ꯭ꯔꯒ ꯀꯩꯒꯤꯅꯣ ꯑꯗꯨꯝ ꯄꯥꯗꯒꯤ ꯑꯗꯨꯝ ꯂꯩ ꯍꯥꯏꯇꯥꯔꯦ ꯑꯗꯨ ꯍꯧꯕꯤ
ꯎꯝ
ꯎꯝ ꯃꯈꯣꯟꯅ ꯑꯍꯦꯟꯕ ꯈꯔ ꯊꯨꯡꯂꯛꯏꯗ
ꯃꯉꯣꯟ ꯑꯍꯦꯟꯕ ꯈꯔ ꯄꯨꯊꯣꯛꯄ ꯑꯃ ꯂꯩꯁꯤꯗ ꯑꯗ ꯌꯨꯝꯗ ꯍꯩꯅꯧꯒꯗꯤ ꯄꯥꯟꯕ ꯍꯧꯔꯕ꯭ꯔꯥ ꯀꯃꯥꯏꯅ ꯇꯧꯏꯤ
ꯑꯩꯅꯧꯁꯦ ꯑꯩꯅꯧꯕꯨꯗꯤ ꯆꯞ ꯆꯥꯕꯗꯤ ꯈꯪꯗꯦ ꯑꯗꯨꯕꯨ ꯃꯣꯕꯥꯞꯇꯤ ꯐꯖꯅ ꯃꯄꯥꯟꯗꯤ ꯁꯥꯎꯋꯦ
ꯑ ꯑꯕꯥꯇ ꯌꯥꯝꯅ ꯐꯕ ꯀꯩꯅꯣ ꯑꯃꯅꯤꯅꯦ ꯍꯩ ꯍꯩ ꯑꯃꯅꯤꯅꯦ ꯑꯩꯈꯣꯏ ꯆꯥꯕ ꯃꯇꯝꯗ ꯍꯛꯆꯥꯡꯗ ꯀꯥꯟꯅꯕ ꯌꯥꯝꯅ ꯄꯤꯕ ꯑꯗꯒꯤ ꯊꯥꯏꯅ ꯃꯇꯝꯗꯗꯤ ꯅꯣꯝꯕꯥꯞꯁꯦ ꯑꯩꯈꯣꯏꯒꯤ ꯃꯌꯥꯏꯁꯦ ꯈꯥꯏꯗꯠꯂꯒ ꯑꯩꯈꯣꯏꯒꯤ ꯌꯦꯟꯗꯧ ꯑꯅ ꯋꯥ ꯃꯥꯟꯕ ꯑꯃ ꯂꯩꯕꯅꯦ ꯑꯗꯨꯗꯨꯅ ꯑꯣꯈꯣꯏꯒꯤ ꯆꯥꯃꯁ ꯃꯥꯜꯍꯜꯂꯒ ꯎ ꯃꯣꯔꯣꯛ ꯊꯨꯝꯅ ꯆꯩꯁꯜꯂꯦꯗꯅ ꯑꯗꯨꯒ ꯐꯖꯅ ꯀꯣꯑꯂ ꯆꯥꯕ ꯍꯥꯎꯈ꯭ꯔꯕꯅꯤꯅ
ꯎꯝ
ꯑꯗꯨ ꯁꯤꯒꯤ ꯍꯩ ꯍꯩꯁꯤꯡꯗꯣ
ꯎꯝ
ꯃꯈꯣꯡ ꯃꯈꯨꯠꯇꯣ ꯐꯖꯅ ꯁꯦꯡꯗꯣꯛꯄꯤꯔꯦꯗꯅ
ꯎꯝ
ꯑꯗꯨꯒ ꯑꯩꯈꯣꯏꯒꯤ ꯁꯟꯊꯤ ꯅꯨꯡ ꯆꯥꯏꯁꯤꯜꯂꯒ ꯍꯥꯔ ꯅꯨꯡ ꯑꯣꯏꯅꯕ ꯐꯖꯅ ꯑꯝꯇ ꯄꯥꯜꯍꯜꯂꯨ
ꯍ
ꯑꯩꯈꯣꯏꯒꯤ ꯅꯣꯏ ꯌꯨꯝꯒꯤ ꯃꯅꯤꯡꯗ ꯋꯥ ꯈꯔ ꯍꯧꯕꯗꯨ ꯍꯧꯔꯤꯕ꯭ꯔꯥ ꯑꯗꯨꯝ ꯀꯃꯥꯏꯅ ꯇꯧꯏ
ꯋꯥꯗꯣ ꯑꯗꯨꯝ ꯐꯖꯅ ꯍꯧꯔꯤ ꯋꯥꯗꯨ ꯑꯗꯨꯝ ꯊꯝꯃꯤ ꯁꯜ ꯑꯣꯏ ꯀ ꯑꯣꯏ ꯑꯗꯨꯝ ꯊꯝꯃꯦꯗ
ꯑꯗꯨꯒꯤ ꯋꯥꯁꯤꯡꯗꯨ ꯑꯩꯈꯣꯏ ꯀꯥꯂꯦꯟꯒꯤ ꯌꯥꯝꯅ ꯁꯥꯕ ꯃꯇꯝꯗꯗꯤ ꯃꯥꯅ ꯄꯥꯈꯜ ꯑꯣꯏꯔꯒ ꯌꯨꯝꯗ ꯅꯨꯡꯁꯥꯗꯍꯩ ꯌꯩꯗꯕꯤꯗ ꯑꯗꯨꯝ ꯐꯖꯅ ꯈꯜꯂꯝꯒꯅꯤ ꯈꯜꯂꯤꯅꯦ ꯑꯩ ꯋꯥꯈꯜ
ꯈꯜꯂꯤ ꯐꯖꯅ ꯈꯟꯕꯤ ꯃꯥꯅ
ꯎꯝ ꯑꯗꯨꯅꯦ ꯑꯗꯨꯃꯥꯏꯅ ꯑꯩꯈꯣꯏ ꯍꯤꯡꯒꯣꯜ ꯑꯃ ꯂꯩ ꯇꯥꯔꯒꯗꯤ ꯎ ꯋꯥ ꯐꯖꯅ ꯍꯧꯕ ꯑꯁꯪ ꯑꯃꯥꯟ ꯐꯖꯅ ꯂꯩꯍꯟꯕ ꯃꯊꯧ ꯇꯥꯏꯌꯦꯕ
ꯑ
ꯅꯪꯁꯨ ꯈꯔ ꯍꯥꯏꯔꯛꯑꯣꯅꯦ
ꯅꯣꯏꯒꯤꯗꯤ ꯎ ꯋꯥꯁꯦ ꯎꯍꯧ ꯍꯧꯗꯕꯩ ꯍꯧꯗꯕ ꯀꯃꯥꯏꯅ ꯇꯧꯒꯦ
ꯑꯗꯨꯅꯦ ꯍꯧꯕ ꯎ ꯑꯩꯈꯣꯏꯗꯤ ꯑꯩꯈꯣꯏ ꯍꯤꯡꯒꯣꯜꯗꯨꯗꯤ ꯏꯍꯧ ꯍꯧꯗ ꯑꯗꯨꯗꯨꯅ ꯑꯩꯈꯣꯏꯒꯤ ꯀꯥꯂꯦꯟꯒꯤ ꯅꯨꯡꯁꯥ ꯌꯦꯛꯍꯧ ꯁꯥꯒꯠꯂꯛꯄ ꯃꯇꯝꯁꯦ ꯌꯥꯝ ꯁꯥꯏ ꯍꯥꯏꯇꯥꯔꯦꯅꯦ ꯅꯨꯡꯁꯤꯠ ꯅꯨꯡꯁꯥꯕꯨ ꯑꯣꯏꯔꯦ ꯑꯃꯕꯨ ꯑꯣꯏꯔꯦ ꯌꯥꯝ ꯁꯥꯕ ꯑꯃ ꯑꯣꯏꯕ ꯑꯗꯨꯗꯨꯅ ꯑꯩꯈꯣꯏ ꯌꯤꯡꯒꯣꯟꯁꯤꯗꯤ ꯂꯩꯕꯗ ꯋꯥꯔꯦ
ꯊꯥꯖꯟ ꯈꯣꯠꯆꯟꯕꯒꯗꯤ ꯀꯔꯤꯝ ꯇꯧꯗꯕ꯭ꯔꯣ ꯀꯃꯥꯏꯟ ꯇꯧꯗꯦ ꯈꯔ ꯊꯥꯖꯤꯜꯂꯨꯗꯅ
ꯎ ꯋꯥꯁꯦ ꯊꯥꯔꯤꯌꯦ ꯑꯗꯨꯝ ꯐꯖꯅ ꯎꯝ ꯍꯩꯅꯧ ꯊꯥꯔꯤ ꯃꯃꯥꯡꯗ ꯃꯃꯥꯡ ꯆꯍꯤ ꯑꯅꯤꯃꯨꯛꯀꯤ ꯃꯃꯥꯡꯗ ꯑꯩꯅ ꯍꯩꯅꯧ ꯊꯥꯕꯅꯦ ꯑꯗꯣ ꯍꯧꯖꯤꯛꯇꯤ ꯏꯅꯦꯝ ꯅꯦꯝꯅ ꯃꯄꯥꯟ ꯁꯥꯗꯅ ꯍꯟꯗꯛꯀꯤ ꯍꯟꯗꯛꯀꯤ ꯀꯩꯅꯣꯖꯤꯗꯥꯗꯤ ꯄꯥꯜꯂꯛꯇꯣꯔꯦ
ꯎꯝ
ꯑꯗꯨꯅꯦ ꯑꯗꯣ ꯊꯝꯅꯕ ꯇꯧꯔꯒꯦ ꯉꯁꯤꯒꯤꯗꯤꯀꯣ
ꯍꯣ ꯍꯣꯏ ꯊꯝꯃꯣ ꯊꯝꯃꯣ